ꯍꯣꯏ ꯏꯌꯥꯝꯕ
ꯒꯨꯗ ꯃꯣꯔꯅꯤꯡ ꯅꯨꯡꯉꯥꯏꯔꯤꯕ꯭ꯔꯣ ꯀꯔꯝꯃꯥꯏꯅ ꯇꯧꯔꯤ ꯍꯧꯖꯤꯛꯀꯥꯟꯁꯤꯕꯨ
ꯒꯨꯗ ꯃꯣꯔꯅꯤꯡ ꯏꯌꯥꯝꯕ ꯅꯨꯡꯉꯥꯏꯖꯔꯤ ꯍꯧꯖꯤꯛꯁꯦ ꯑꯁ ꯅꯨꯡꯉꯥꯏꯔꯤ ꯏꯌꯥꯝꯕ ꯋꯥꯔꯜ ꯀꯞ ꯃ ꯃꯇꯝ ꯑꯣꯏꯕꯅꯤꯅ ꯕꯣꯜ ꯌꯦꯡꯕꯗ ꯏꯍꯧꯗꯤ ꯈꯔ ꯊꯦꯡꯉꯦ
ꯑꯣ ꯑꯣ ꯑꯗꯨꯗꯤ ꯁꯝꯃꯔꯒ ꯌꯧꯁꯤꯜꯂꯛꯄꯅꯦ ꯁꯥꯒ ꯁꯥꯕꯅꯦ ꯁꯥꯕꯒꯤ ꯆꯥꯡꯖꯨ ꯐꯖꯅ ꯋꯥꯡꯈꯠꯂꯦ ꯍꯧꯖꯤꯛꯇꯤ ꯑꯁ ꯎꯝ ꯂꯩꯕꯕꯨ ꯀꯃꯥꯏꯅ ꯇꯧꯔꯤꯒꯦ ꯉꯝꯃꯤꯕꯣ
ꯂꯩꯕꯗꯤ ꯋꯥꯔꯦ ꯏꯌꯥꯝꯕ ꯅꯣꯡ ꯆꯤꯡꯒꯤ ꯐꯤꯕꯝꯁꯨ ꯍꯟꯗꯛꯇꯤ ꯈꯔ ꯂꯜꯂꯦ ꯍꯦꯟꯒꯠꯂꯦ ꯑꯗꯨꯝ ꯍꯟꯗꯛ ꯁꯤ ꯑꯦꯝ ꯅꯦꯅꯣ ꯒꯣꯔꯤꯂꯥ ꯑꯦꯝꯅꯦꯅꯣ ꯂꯥꯛꯑꯦ ꯍꯥꯏꯕꯔ ꯀꯩꯅꯣ ꯏꯟꯗꯤꯌꯥꯁꯤ ꯅꯣꯡ ꯂꯟ ꯅꯦꯕꯨ ꯍꯥꯏ ꯅꯣꯡ ꯀꯟꯅ ꯇꯥꯕꯩ ꯋꯥꯅꯦ
ꯄꯤ ꯇꯤ ꯏ ꯂꯜꯂꯤ ꯏ ꯂꯥꯂꯤꯅꯣ ꯍꯥꯏꯕ꯭ꯔꯥ ꯀꯩꯅꯣꯝ ꯍꯥꯏꯕꯅꯤꯅꯦ ꯑꯗꯣ ꯃꯣꯏ ꯑꯗꯨꯒꯤ ꯀꯩꯅꯣꯗꯨ ꯂꯥꯛꯑꯦꯅ ꯍꯥꯏꯕꯒꯤ ꯍꯧꯖꯤꯛꯁꯦ ꯁꯥꯕꯒꯤ ꯆꯥꯡꯖꯦ ꯌꯥꯝ ꯋꯥꯡꯈꯠꯂꯦ ꯑꯗꯨꯅ ꯍꯥꯏꯕꯅꯦ ꯑꯗꯣ ꯈꯪꯗꯦ ꯑꯩꯈꯣꯏ ꯃꯅꯤꯄꯨꯔꯁꯨ ꯏꯟꯗꯤꯌꯥꯒꯤ ꯖꯣꯟꯖꯦ ꯁꯥꯕꯒꯤ ꯍꯧꯖꯤꯛꯀꯤ ꯇꯤ ꯅꯅꯤꯅꯣꯗꯨꯒꯤ ꯀꯩꯅꯣ ꯇꯥꯕ ꯃꯥꯜꯂꯦ
ꯑ ꯑꯗꯨ ꯍꯟꯗꯛ ꯋꯥꯜ ꯋꯥꯜ ꯀꯞ ꯁꯤꯗꯤ ꯏꯕꯨꯡ ꯀꯅꯥꯗ ꯃꯤꯜꯀꯥ ꯃꯦꯛꯁꯤꯀꯣꯗ꯭ꯔꯤ ꯁꯥꯕꯖꯦ ꯍꯦꯛꯇ ꯑꯗꯨꯒꯤ ꯍꯤꯠ ꯔꯤꯑꯦꯛꯁꯟ ꯂꯩ ꯍꯥꯏꯌꯦ ꯄꯦꯁꯤꯐꯤꯛ ꯑꯣꯁꯤꯟꯗ ꯑꯌꯥꯝꯗ ꯊꯣꯛꯏꯗꯤ ꯌꯥꯝꯕ ꯑꯦꯜ ꯅꯦꯅꯣꯁꯦ ꯑꯩꯅ ꯁꯨꯝ ꯈꯟꯖꯕꯗꯀꯣ ꯑꯩꯅ ꯄꯦꯁꯤꯐꯤꯛ ꯑꯣꯁꯤꯟꯒꯤ ꯃ ꯃꯇꯥꯏ ꯊꯪꯕ ꯁꯔꯨꯛꯇ ꯂꯩꯕ ꯀꯟꯇ꯭ꯔꯤꯒ ꯑꯣꯏꯕꯅꯤꯅ ꯁꯥꯕꯒꯤ ꯆꯥꯡꯁꯤ ꯍꯤꯠ ꯋꯦꯞ ꯌꯥꯝ ꯋꯥꯡ ꯋꯥꯡꯕꯅ ꯄ꯭ꯂꯦꯌꯥꯔꯗꯩ ꯍꯦꯟꯅ ꯋꯥꯕ ꯈꯨꯗꯣꯡ ꯆꯗꯕ ꯊꯦꯡꯅꯩ ꯀꯥꯏꯅ ꯍꯥꯏꯐꯦꯠ ꯑ ꯁꯦꯃꯤꯅꯔ ꯁꯤꯡꯗ ꯍꯥꯏꯕꯖꯨ ꯇꯥꯏ ꯑꯗꯨ ꯑꯗꯣ ꯍꯟꯗꯛ ꯏꯟꯗꯤꯌꯥꯒꯤ ꯅꯣꯡꯁꯤꯕꯨ ꯅꯣꯡꯁꯤ ꯈꯔ ꯈꯦꯡꯕꯗꯤ ꯃꯥꯜꯂꯤꯗ ꯏꯌꯥꯝꯕ
ꯑ ꯈꯔ ꯂꯧꯎ ꯁꯤꯡꯎꯕꯁꯤ ꯈꯤꯇꯪ ꯊꯦꯡꯗꯣꯏꯔꯥ ꯈꯪꯗꯦ ꯇꯧꯔꯤꯁꯦ ꯑꯗꯣ
ꯂꯥꯏ ꯖꯨꯂꯥꯏ ꯏꯟꯗꯤꯌꯥꯒꯤ ꯑꯣꯏꯅ ꯅꯣꯡꯁꯤ ꯖꯨꯂꯥꯏ ꯐꯥꯔꯁ ꯋꯤꯛꯇ ꯀꯦꯔꯂꯥꯗ ꯍꯤꯠ ꯇꯧꯔꯀꯥꯟꯗ ꯏꯟꯗꯤꯌꯥꯒꯤ ꯍꯣꯜ ꯏꯁꯇꯦꯠꯇ ꯁꯟꯗꯣꯛꯄꯅ ꯊꯦꯡꯉꯕꯗ ꯖꯨꯂꯥꯏ ꯐꯥꯔꯁ ꯋꯤꯛ ꯑ ꯐꯥꯔꯁ ꯋꯤꯛ ꯐꯛꯀꯤ ꯃꯅꯨꯡꯗꯗꯤ ꯑꯗꯨꯝ ꯌꯧꯒꯜꯂꯦꯅꯗꯤ ꯍꯥꯏꯕꯅꯦ ꯑꯗꯣ ꯍꯟꯗꯛꯁꯦ
ꯍꯣꯏ
ꯖꯨꯂꯥꯏ ꯖꯨꯂꯥꯏ ꯊꯥ ꯖꯨꯟ ꯌꯧꯊꯣꯛꯈ꯭ꯔꯦ ꯖꯂꯥꯏ ꯌꯧꯁꯤꯜꯂꯑꯦ ꯖꯨꯟ ꯐꯥꯔꯁ ꯋꯤꯛꯇ ꯌꯧꯔꯛꯀꯗꯧꯕ ꯄꯣꯠꯇꯣ ꯖꯨꯂꯥꯏ ꯌꯧꯔꯛꯑꯕꯅꯤꯅ ꯈꯤꯇꯪꯗꯤ ꯊꯦꯡꯊꯔꯞ ꯑꯣꯏꯅ ꯎꯔꯦ ꯁꯤ ꯍꯟꯗꯛꯁꯤ ꯅꯣꯡꯖꯤ ꯅꯠꯇꯅ ꯏꯟꯗꯤꯌꯥꯖꯦ ꯗ꯭ꯔꯥꯎꯠꯀ ꯊꯣꯛꯇꯅ ꯆꯥꯕ ꯊꯛꯄ ꯋꯥꯠꯇꯅ ꯃꯌꯥꯝꯖꯨ ꯋꯥꯅꯗꯣꯔꯤꯕ꯭ꯔꯥ ꯌꯥꯝꯅ ꯇꯧꯔꯤꯖꯤꯕꯨ
ꯈꯪꯗꯦꯅꯦ ꯇꯧꯔꯤꯖꯦ ꯑꯗꯨꯅꯦ ꯅꯣꯡ ꯆꯤꯡꯒꯤ ꯀꯟꯗꯤꯁꯟꯁꯤꯅ ꯐꯠꯇꯔꯒꯗꯤ ꯑꯗꯣ ꯊꯣꯛꯇꯣꯏꯅꯤꯅꯦ ꯗ꯭ꯔꯥꯎꯠ ꯊꯣꯛꯇꯅ ꯃꯤ ꯃꯤꯁꯤ ꯃꯤꯅ ꯌꯥꯝ ꯅꯪꯅ ꯆꯥ ꯊꯛ ꯐꯪꯗꯗꯅ ꯊꯣꯛꯀꯗꯣꯏꯅꯦ ꯑꯗꯣ ꯏꯟꯗꯤꯌꯥꯏꯅ ꯀꯔꯤ ꯒꯣꯕꯥꯃꯦꯟꯅ ꯀꯔꯤ ꯁꯤꯂꯤꯅꯣ ꯈꯪꯗ꯭ꯔꯦ ꯑꯗꯣ ꯁꯤꯅꯤ ꯁꯤ ꯑꯣꯏꯈ꯭ꯔꯁꯨ ꯍꯧꯖꯤꯛꯁꯤ ꯋꯥꯔꯜ ꯀꯞꯁꯤꯕꯨ ꯑꯗꯨꯝ ꯅꯨꯡꯉꯥꯏꯔꯤꯕꯅ ꯇ꯭ꯔꯣ
ꯋꯥꯔꯜ ꯀꯞꯇꯤ ꯑꯩ ꯅꯨꯡꯉꯥꯏꯔꯦ ꯑꯌꯥꯝꯕ ꯔꯥꯎꯟ ꯑꯞ ꯊꯥꯔꯇꯤ ꯇꯨ ꯌꯧꯁꯤꯜꯂꯛꯄꯗꯒꯤ ꯊꯥꯖꯗꯕ ꯇꯤꯝ ꯉꯥꯛꯁꯤꯅ ꯍꯦꯛꯇ ꯄ꯭ꯔꯤꯊꯤꯕꯤꯒꯤ ꯕꯤꯛ ꯖꯥꯏꯟ ꯑꯣꯏꯕ ꯇꯤꯝ ꯂꯥꯏꯁꯤ ꯑꯗꯨꯝ ꯃꯥꯏꯊꯤꯕ ꯄꯤꯕꯤ ꯉꯔꯥꯡꯛꯇ ꯗꯤ ꯑꯥꯔ ꯀꯣꯡꯒꯣꯒ ꯏꯪꯂꯦꯟꯒ ꯁꯥꯟꯅꯕ ꯃꯦꯠꯁꯇꯣ ꯃꯌꯥꯝꯅꯗꯤ ꯍꯦꯡꯒꯨ ꯍꯥꯏꯁꯤ ꯋꯥꯔꯜ ꯀꯞꯇ ꯀꯩꯁꯨ ꯑꯍꯥꯟꯕ ꯄꯥꯔꯇꯤꯁꯤꯄꯦꯠ ꯇꯧꯒꯅꯤ ꯀꯩꯁꯨ ꯐꯖꯔꯝꯗꯧ ꯃꯅ ꯎꯗ꯭ꯔꯒ ꯌꯥꯝ ꯐꯖꯅ ꯄꯔꯐ ꯄꯤꯔꯛꯄ ꯍꯥꯏ ꯇꯥꯔꯦ ꯑꯗꯨꯗꯒꯤ ꯄꯧꯗ ꯄꯤꯈꯤꯕ ꯄꯥꯔꯐꯣꯃꯦꯟꯁ ꯀꯂꯝꯕꯤꯌꯥꯗꯒ ꯄꯤꯈꯤꯕ ꯌꯥꯝꯅ ꯊꯥꯖꯗꯕ ꯌꯥꯝ ꯑꯟꯑꯛꯁꯄꯦꯛꯇꯦꯠ ꯑꯣꯏꯕ ꯈꯔꯁꯨ ꯑꯗꯨꯝ ꯎꯕ ꯐꯪꯉꯦ ꯅꯦ ꯑꯟꯗꯛꯀꯤ ꯋꯥꯔꯜ ꯀꯞꯁꯦ ꯇꯤꯝꯁꯨ ꯃꯁꯤ ꯏꯁꯤꯡ ꯌꯥꯝꯈꯠꯂꯕꯅꯤꯅ ꯌꯥꯝ ꯅꯨꯡꯉꯥꯏꯕ ꯋꯥꯔꯜ ꯀꯞꯀꯤ ꯅꯨꯡꯉꯥꯏꯕ ꯃꯍꯥꯎꯗꯨꯗꯤ ꯐꯪꯉꯤ ꯑꯃ
ꯎꯝ ꯃꯥꯅꯦ ꯃꯥꯅꯦ
ꯏꯟꯗꯤꯌꯥꯒꯤ ꯇꯥꯏꯝ ꯖꯣꯟꯒ ꯈꯤꯇꯪ ꯅꯨꯡꯉꯥꯏꯕ ꯃꯇꯝꯗ ꯇꯥꯔꯝꯃꯗꯤ ꯑꯃꯨꯛ ꯍꯦꯟꯅ ꯅꯨꯡꯉꯥꯏꯒꯗꯕꯅꯦ ꯄ꯭ꯂꯦꯁꯤ ꯌꯦꯡꯅ ꯌꯦꯡꯅ ꯇꯨꯝꯈꯤꯕꯁꯨꯇ ꯌꯥꯎꯋꯦꯕ ꯑꯗꯨꯗ ꯎꯏ ꯂꯩꯔꯝꯕ ꯍꯥꯏꯗꯤ ꯇꯨꯝꯕꯗꯣ ꯋꯥꯠꯂꯛꯑꯕꯅꯤꯅ ꯅꯨꯃꯤꯗꯥꯡ ꯑꯅꯤ ꯑꯍꯨꯝꯁ ꯍꯦꯛꯇ ꯄ꯭ꯂꯦꯡ ꯍꯥꯏꯔꯒ ꯅꯨꯡꯉꯥꯏ ꯅꯨꯡꯉꯥꯏꯕ ꯉꯥꯛꯇ ꯑꯣꯏꯕꯅꯤꯅ ꯑꯃꯁꯨ ꯃꯤꯁ ꯇꯧꯅꯤꯡꯗꯕꯤ ꯑꯃꯁꯨ ꯃꯤꯁ ꯇꯧꯅꯤꯡꯗꯕꯤ ꯏꯁ ꯋꯥꯗꯤ ꯋꯥꯔꯦ ꯋꯥ ꯇꯥꯔꯒꯁꯨ ꯐꯨꯠꯕꯣꯜ ꯐꯦꯟ ꯑꯃ ꯑꯣꯏꯕꯅꯤꯅ
ꯃꯥꯅꯦ
ꯒꯤ ꯀꯩꯅꯣ ꯇꯧꯔꯦ
ꯑꯗꯒꯤ ꯋꯥꯔꯜꯗ ꯈ꯭ꯋꯥꯏ ꯆꯥꯎꯔꯕ ꯃꯁꯟ ꯑꯃꯅꯤ ꯄ꯭ꯔꯥꯏꯖ ꯏꯁꯇꯒꯤ ꯍꯧꯔꯒ ꯅꯠꯇ꯭ꯔꯥ ꯑꯗꯨꯅ ꯕꯣꯟ ꯎꯝ ꯃꯥꯅꯦ ꯌꯦꯡꯕꯗꯁꯨ ꯈ꯭ꯋꯥꯏ ꯅꯨꯡꯉꯥꯏꯈ꯭ꯔꯕ ꯕꯣꯜ ꯍꯥꯏꯁꯤꯗꯤ ꯐꯨꯠꯕꯣꯜ ꯍꯥꯏꯁꯤꯗꯤ ꯃꯌꯥꯝ ꯃꯤꯄꯨꯝ ꯈꯨꯗꯤꯡꯃꯛ ꯂꯣꯏ ꯄꯥꯝꯅꯕꯅꯦ ꯄꯥꯝꯗꯕ ꯑꯝꯇ ꯌꯥꯎꯗꯦꯕ ꯅꯠꯇ꯭ꯔꯥ
ꯌꯥꯎꯗꯦꯕꯨ ꯍꯥꯏꯔꯗꯤ ꯀꯅꯥꯒꯨꯝꯕ ꯈꯔꯗꯤ ꯁꯤꯡ ꯅꯥꯕ ꯀꯤꯗꯕ ꯃꯈꯩ
ꯃꯥꯅꯤ
ꯃꯤ ꯄꯨꯨꯅꯕꯕꯨꯥꯎ ꯌꯥꯎꯋꯤ ꯌꯥꯝꯕ ꯍꯟꯗꯛ
ꯃꯦꯁꯤ ꯔꯣꯅꯥꯜꯗꯣ ꯋꯥ ꯍꯥꯏꯈ꯭ꯔꯗꯤ ꯂꯣꯏꯔꯦꯅꯤ ꯅꯠꯇ꯭ꯔꯥ
ꯂꯖꯦꯟ ꯑꯅꯤꯁꯤꯒꯤ ꯋꯥꯔꯤꯁꯤꯗ ꯃꯌꯥꯝꯁꯤꯁꯤ ꯍꯧꯖꯤꯛ ꯌꯥꯝ ꯇꯁꯦꯡꯅ ꯍꯥꯏꯔꯒꯗꯤ ꯅꯥꯀꯟ ꯑꯅꯤ ꯅꯝꯄꯥꯛ ꯇꯥꯕꯒꯤ ꯃꯑꯣꯡꯅꯤ ꯂꯥꯟꯒꯤ ꯇꯥꯏꯞꯇ ꯑꯦꯂꯥꯏꯠ ꯄꯥꯔꯇ ꯑꯦꯟꯐ꯭ꯔꯦꯟ ꯄꯥꯔꯇꯤ ꯍꯥꯏꯕꯗꯣ ꯍꯧꯖꯤꯛ ꯍꯥꯏꯅꯗ꯭ꯔꯦ ꯄꯥꯔꯇꯤ ꯁꯤ ꯄꯥꯔꯇꯤꯅ ꯑꯝꯇ ꯌꯥꯝ ꯀꯟꯅ ꯂꯥꯟꯅꯅꯤ ꯁꯣꯛꯅꯔꯤꯁꯦ ꯑꯌꯥꯝꯕ ꯁꯣꯁꯦꯜ ꯃꯦꯗꯤꯌꯥ ꯑꯦꯅꯤ ꯐꯣꯝ ꯃꯤ ꯁꯣꯛꯄꯕꯨꯥꯎ ꯌꯥꯎꯅꯈ꯭ꯔꯦ ꯍꯧꯖꯤꯛ
ꯍ ꯃꯥꯅꯤꯅꯦ ꯏꯁꯇꯤ ꯃꯅꯨꯡꯗ ꯐꯥꯎꯕ ꯃꯤ ꯈꯠꯅꯔꯤꯅꯤꯅꯦ ꯅꯠꯇ꯭ꯔꯥ ꯃꯣꯏꯒꯤ ꯐꯦꯟ ꯃꯆꯦꯟ ꯈꯠꯅꯗꯅ ꯀꯟꯊꯠꯅꯗꯅ ꯇꯧꯔꯤꯅ ꯁꯣꯛꯄ ꯌꯥꯎꯅꯔꯤꯅꯤ ꯄꯨꯂꯤꯁꯅꯒ ꯀꯟꯇ꯭ꯔꯣꯜꯒ ꯇꯧꯕ ꯉꯝꯗꯗꯅ ꯇꯧ ꯄꯥꯝꯖꯕꯥꯏꯖ
ꯄꯥꯖꯕꯕꯁꯤ ꯍꯥꯏꯗꯤ ꯌꯥꯝꯅ ꯆꯥꯎꯕ ꯄꯤꯔꯤꯊꯤꯕꯤꯤꯗ ꯇꯣꯔꯅꯥꯃꯦꯟꯁꯤ ꯑꯃꯨꯛ ꯆꯥꯎꯕꯗꯤ ꯑꯇꯣꯞꯄ ꯑꯃ ꯂꯩꯕ ꯃꯌꯥꯝꯗꯨꯗꯒꯤ ꯕꯣꯜꯁꯤꯅ ꯍꯦꯟꯅꯐꯦꯛ ꯏꯝꯄꯦꯛ ꯂꯩꯕꯒꯤ ꯃꯑꯣꯡ ꯃꯌꯥꯝꯁꯤꯅꯅꯦꯕꯨ ꯍꯥꯏꯔꯗꯤ ꯀꯩꯅꯣꯝ ꯍꯦꯛꯇ ꯈꯟꯕꯩ ꯃꯑꯣꯡꯗꯁꯨ ꯎꯏꯌꯦꯕ ꯌꯥꯝꯅ ꯍꯣꯛꯀꯤꯒꯤ ꯇꯣꯔꯅꯥ ꯋꯥꯔꯜ ꯀꯞ ꯂꯩꯔꯤ ꯃꯌꯥꯝꯁꯦ ꯀꯩꯁꯨ ꯌꯥꯝꯃꯤ ꯅꯥꯏꯅꯗꯦ ꯀ꯭ꯔꯤꯀꯦꯠꯀꯤ ꯋꯥꯔꯜ ꯀ꯭ꯔꯤꯀꯦꯠꯀꯤꯗꯤ ꯈꯤꯪꯗꯤ ꯆꯥꯎꯗꯤ ꯈꯤꯇꯗꯤ ꯃꯅꯤꯟꯗꯤ ꯅꯥꯏ ꯍꯥꯏꯔ
ꯝꯕꯣꯟ ꯍꯥꯏꯁꯤꯗꯤ ꯄ꯭ꯔꯤꯊ꯭ꯤꯕꯤꯒꯤꯗꯤ ꯈ꯭ꯋꯥꯏ ꯃꯃꯤꯡ ꯆꯠꯈ꯭ꯔꯕ ꯃꯁꯥꯟꯅ ꯑꯃꯅꯤꯅꯦ ꯀꯩꯅꯣ ꯄꯣꯟ ꯄꯥꯝꯗꯕ ꯃꯤ ꯂꯩꯇꯦ ꯄ꯭ꯔꯤꯊꯤꯕꯤꯗ ꯑꯗꯨꯗꯤ ꯌꯦꯡꯉꯣ ꯇꯤꯀꯦꯠ ꯇꯤꯀꯦꯠ ꯔꯜꯗ ꯀꯞꯁꯤ ꯇꯤꯀꯦꯠ ꯈ꯭ꯋꯥꯏ ꯇꯥꯡꯈ꯭ꯔꯕꯅꯦ ꯀꯩꯅꯣꯒꯤ ꯐꯨꯠꯕꯣꯜꯁꯦ ꯋꯥꯔꯜ ꯀꯞꯀꯤ ꯑꯗꯨ ꯐꯥꯎꯕ ꯀꯛꯑꯒ ꯌꯦꯡꯉꯒ ꯌꯦꯡꯅꯔꯤꯕꯅꯤ ꯌꯦꯡꯉꯣ ꯀꯌꯥꯝ ꯄꯥꯝꯒꯦꯗ ꯈꯜꯂꯣ
ꯑꯗꯨꯅꯦ ꯃꯅꯤꯄꯨꯔ ꯑꯣꯔꯤꯖꯟ ꯐꯅꯝ ꯆꯠꯂꯒꯗꯤꯅꯦ ꯁꯨꯝ ꯁꯣꯁꯌꯦꯜ ꯃꯦꯗꯤꯌꯥꯗ ꯋꯥꯔꯀꯞ ꯌꯦꯡꯉꯨꯕꯒꯤꯗꯤ ꯌꯥꯝ ꯀꯟꯅ ꯐꯖꯕ ꯇꯤꯛꯀꯦꯠ ꯌꯥꯝ ꯇꯥꯡꯕ ꯃꯦꯠꯁ ꯅꯠꯇ꯭ꯔꯒꯁꯨ ꯍꯥꯏꯇꯥꯔꯦ ꯋꯥꯔꯜ ꯀꯞ ꯌꯦꯡꯕ ꯐꯪꯕ ꯏꯌꯥꯝꯕ ꯃꯤꯗꯨ ꯃꯤꯒꯤꯗꯨꯒꯤ
ꯍ ꯆ ꯋꯥꯇ ꯋꯥꯔ ꯀꯞ ꯁ ꯑꯗꯣ ꯍꯧꯖꯤꯛꯁꯤ ꯒ꯭ꯔꯨꯞ ꯁ꯭ꯇꯦꯖꯀꯤ ꯑꯣꯏꯅꯗꯤ ꯂꯤꯛ ꯔꯥꯎꯟ ꯂꯣꯏꯈ꯭ꯔꯦ ꯑꯗꯣ ꯒ꯭ꯔꯤꯞ ꯑꯩꯈꯣꯏꯒꯤ ꯔꯥꯎꯟ ꯑꯣꯐ ꯊꯥꯔꯇꯤ ꯇꯨ ꯁꯥꯟꯅꯔꯤꯌꯦ ꯃꯃꯤꯡ ꯆꯠꯂ ꯆꯠꯂꯕ ꯇꯤꯝ ꯈꯔ ꯂꯩꯍꯧꯔꯦ ꯑꯗꯩꯗꯤ ꯏꯊꯥ ꯊꯥꯖꯗꯕ ꯇꯤꯝꯉꯩ ꯆꯪꯉꯛꯄ ꯈꯔ ꯌꯥꯎꯔꯤ
ꯏꯊꯥ ꯊꯥꯖꯅꯗꯤꯝ ꯈꯔ ꯑꯗꯨꯝ ꯆꯪꯉꯛꯏ ꯑꯗꯒꯤ ꯔꯥꯎꯟ ꯑꯣꯐ ꯁꯤꯛꯁꯇꯤꯟꯗꯒꯤ ꯉꯥꯏꯥꯛꯇꯤ ꯕꯣꯜꯁꯦ ꯑꯑꯣꯟꯕ ꯑꯍꯣꯡꯕ ꯑꯃꯗꯤ ꯐꯖꯅ ꯎꯔꯅꯤ ꯌꯥꯝꯕ ꯍꯧꯖꯤꯛꯐꯥꯎ
ꯍ ꯃꯥꯅꯦ ꯃꯥ
ꯐꯨꯠꯕꯣꯜꯒꯤ ꯐꯖꯕꯗꯤ ꯎꯕꯗꯤ ꯐꯥꯝꯉ ꯌꯥꯝ ꯊꯥꯖꯩꯟꯗꯪ ꯅꯍꯥꯟ ꯏꯁꯀꯣꯠꯂꯦꯟꯒ ꯕꯣꯔꯤ ꯀꯣꯁꯀ ꯁꯥꯟꯅꯕꯒꯤ ꯕꯣꯔꯤ ꯀꯣꯁꯀꯤ ꯄꯥꯔꯐꯣꯃꯦꯟꯁ ꯑꯉꯛꯄꯅꯤ ꯑꯩꯈꯣꯏꯅ ꯈꯪꯗꯦ ꯕꯣꯠꯁꯦ ꯄ꯭ꯔꯤꯊ꯭ꯤꯕꯤꯁꯦ ꯕꯣꯠ ꯌꯥꯝ ꯍꯥꯏꯅꯔꯝꯃꯦꯅꯦ ꯌꯥꯝ ꯑꯃ ꯑꯩꯈꯣꯏꯅ
ꯍ ꯍꯩꯔꯦ ꯍꯩꯔꯦ ꯑꯌꯥꯝꯕ ꯑꯅꯧꯕ ꯍꯧꯖꯤꯛꯇꯤ ꯇꯤꯝꯁꯨ ꯃꯁꯤꯡ ꯍꯦꯟꯒꯠꯂꯦꯗꯅ ꯅꯤꯐꯨ ꯅꯤꯄꯥꯟꯅꯦꯗꯅ ꯑꯣꯏꯔꯤꯗ
ꯁꯤ ꯁꯤ ꯍꯥꯏꯔꯗꯗꯤꯕ ꯄ꯭ꯔꯤꯊꯤꯕꯤꯒꯤ ꯑꯣꯏꯅ ꯆꯥꯎꯈꯠꯂꯛꯏꯕ ꯄꯤꯁ ꯀ ꯁꯦꯅꯦꯔꯣꯁꯦ ꯍꯧꯖꯤꯛꯇꯤ ꯏ ꯁꯤꯖꯤꯟꯅꯔꯛꯐ ꯄ꯭ꯔꯦꯛꯇꯤꯁ ꯇꯧꯕ ꯍꯧꯅꯈ꯭ꯔꯦ ꯃꯤꯒꯤꯗꯤ
ꯎꯝ
ꯑꯗꯣ ꯑꯩꯈꯣꯏ ꯏꯟꯗꯤꯌꯥꯒꯤꯗꯤ ꯈꯤꯇꯪ ꯁꯣꯠꯊꯅꯗꯤ ꯎꯔꯤꯌꯦ
ꯑꯗꯨ ꯏꯟꯗꯤꯌꯥꯅ ꯉꯁꯤ ꯁꯤꯐꯥꯎꯗ ꯇꯤꯝ ꯅꯤꯐꯨ ꯅꯤꯄꯜ ꯇꯤꯝ ꯃꯁꯤꯡ ꯄꯥꯔꯇꯤꯁꯤꯄꯦꯁꯟ ꯃꯁꯤꯡ ꯍꯦꯟꯒꯠꯂꯐꯥꯎꯗ ꯏꯟꯗꯤꯌꯥꯅ ꯀ꯭ꯋꯥꯂꯤꯐꯥꯏꯠ ꯑꯣꯏꯕ ꯉꯝꯗꯕ ꯑꯩꯁꯦ ꯏꯟꯗꯤꯌꯥꯒꯤ ꯐꯨꯠꯕꯣꯜꯒꯤ ꯍꯤꯁꯇ꯭ꯔꯤꯗꯗꯤ ꯈ꯭ꯋꯥꯏꯗꯒꯤ ꯑꯦꯁꯤꯌꯥꯟꯒꯤ ꯑꯣꯏꯅꯗꯤ ꯏꯀꯥꯏꯅꯤꯡꯉꯥꯏꯅꯤ ꯍꯥꯏꯇꯥꯔꯦ ꯂꯩꯕꯥꯛ ꯑꯇꯩꯒꯤ ꯃꯌꯥꯝꯒꯤ ꯃꯥꯡꯗ
ꯂꯩꯕꯥꯛꯁꯤ ꯑꯦꯅꯤ ꯐꯣꯔꯝ ꯑꯣꯐ ꯏꯀꯣꯅꯣꯃꯤꯛ ꯐꯣꯔꯝ ꯃꯤꯂꯤꯇꯔꯤ ꯐꯣꯔꯝꯗ ꯄ꯭ꯔꯤꯊꯤꯕꯤꯒꯤ ꯂꯩꯕꯥꯛ
ꯎꯝ
ꯆꯥꯡ ꯍꯥꯏꯔꯤꯅꯦ ꯀ꯭ꯔꯤꯀꯦꯠꯇ ꯈꯛꯇꯤ ꯑꯕ ꯄ꯭ꯔꯤꯊꯤꯕꯤꯒꯤ ꯃꯤ ꯌꯥꯝꯅ ꯀꯤꯅꯕ
ꯃꯥꯅꯤ ꯀ꯭ꯔꯤꯛꯀꯦꯠ ꯀ꯭ꯔꯤꯛꯀꯦꯠꯀꯤ ꯑꯣꯏꯅꯗꯤ ꯌꯥꯝ ꯐꯥꯎꯖꯕ ꯑꯗꯨꯒ ꯕꯣꯜꯒꯤ ꯀꯦꯩꯅꯣꯗ ꯚ꯭ꯌꯨꯗ ꯌꯦꯡꯉꯒꯗꯤ ꯐꯨꯠꯕꯣꯜꯒꯤ ꯚ꯭ꯌꯨꯗ ꯌꯦꯡꯉꯒꯗꯤ ꯌꯥꯝ ꯁꯣꯟꯊꯕ ꯍꯥꯏꯇꯥꯔꯦ ꯔꯦꯡꯀꯤꯡꯁꯤ ꯑꯥ ꯃꯈꯥꯗ ꯂꯩꯔꯤꯕ ꯐꯤ ꯐꯤꯥꯒꯤ ꯔꯦꯡꯀꯤꯡꯒꯤ
ꯃꯥꯅꯁꯤꯡꯁꯦ ꯋꯥꯟ ꯍꯟꯗ꯭ꯔꯦꯠ ꯋꯥꯟꯗꯒꯤ ꯋꯥꯟ ꯊꯥꯔꯇꯤ ꯁꯚꯦꯟꯒꯤ ꯆꯥꯡ ꯇꯨꯝꯊꯈ꯭ꯔꯕ ꯃꯥꯜꯅꯦ
ꯎꯝ ꯑꯗꯨꯅꯤꯅꯣ ꯀꯌꯥꯝ ꯂꯩꯔꯒꯦ ꯌꯦꯡꯉꯣ ꯑꯗꯨꯗꯤ ꯃꯈꯥꯗ ꯂꯩꯔꯦ ꯍꯥꯏꯕ ꯌꯥꯏꯑꯕ ꯍꯥꯏꯗꯤ ꯋꯥꯔꯜꯒꯤ ꯁꯨꯝ ꯑꯁꯨꯛ ꯌꯥꯝꯈ꯭ꯔꯕ ꯀꯩꯅꯣꯝꯉꯩꯁꯤ ꯌꯦꯡꯉꯀꯥꯟꯗꯗꯤ ꯋꯥꯟ ꯊꯥꯔꯇꯤ ꯁꯚꯦꯟ ꯊꯥꯔꯇꯤ ꯑꯥꯏꯠꯇ ꯂꯩꯕꯒ ꯍꯥꯏꯁꯦ ꯌꯥꯝ ꯀꯨꯝꯊꯔꯕꯅꯦ ꯍꯥꯏꯇꯥꯔꯦ
ꯃꯁꯤ ꯑꯩꯈꯣꯏꯅ ꯑꯦ ꯑꯥꯏ ꯑꯦꯐ ꯑꯦꯐꯁꯀꯤ ꯃꯔꯝꯗꯕꯨꯗꯤ ꯑꯩꯈꯣꯏꯅ ꯌꯥꯝ ꯍꯦꯟꯅ ꯈꯪꯖꯔꯨꯕꯒꯤ ꯋꯥꯔꯤꯗꯤ ꯍꯥꯏꯗꯤ ꯏꯁꯄꯣꯟꯁꯔꯁꯤꯞ ꯋꯥꯠ ꯌꯦ ꯃꯅꯨꯡꯗ ꯐꯖꯗꯕ ꯀꯔꯞꯁꯟꯒꯨꯝꯕ ꯌꯥꯎꯔꯕ꯭ꯔꯥ ꯍꯥꯏꯕꯒꯤ ꯆꯤꯡꯅꯕꯗꯨ ꯂꯩ ꯌꯥꯝꯕ ꯁꯤ ꯃꯌꯥꯝꯁ ꯏꯟꯗꯤꯌꯥꯁꯨ ꯅꯣꯡꯃꯗꯤ ꯋꯥꯔꯜ ꯀꯞ ꯐꯥꯎꯕ ꯌꯥꯕꯒꯤ ꯆꯥꯟꯁ ꯂꯩꯔꯤꯕꯅꯦꯕ
ꯎꯝ ꯍꯖ ꯑꯩꯈꯣꯏꯒꯤ ꯄꯩꯁꯥꯁꯦ ꯏꯊꯥ ꯊꯥꯗꯗꯕ ꯒ꯭ꯔꯥꯁꯔꯨꯠꯁꯤ ꯐꯖꯅ ꯁꯦꯝꯕꯤꯗꯕ ꯑꯗꯩꯗꯤ ꯍꯧꯖꯤꯛ ꯌꯦꯡꯂꯨꯔꯒꯗꯤ ꯍꯧꯖꯤꯛ ꯅꯍꯥ ꯃꯌꯥꯝ ꯊꯣꯛꯂꯛꯑꯦ ꯒ꯭ꯔꯥꯁꯔꯨꯠꯁꯤ ꯃꯃꯥꯡꯉꯩꯗꯒꯤ ꯍꯧꯅ ꯁꯦꯝꯃꯤꯃꯗꯤ ꯏꯟꯗꯤꯌꯥ ꯀꯩꯗꯧꯕꯒꯤ ꯀ꯭ꯋꯥꯂꯤꯐꯥꯏ ꯑꯣꯏꯕ ꯉꯝꯃꯣꯏꯗꯣꯏ ꯁꯦꯝꯕꯤꯗꯕꯅ ꯃꯔꯝ ꯑꯣꯏꯔꯀꯥꯟꯗ
ꯄꯦꯌꯔ ꯀ꯭ꯋꯥꯂꯤꯇꯤ ꯄꯤꯖꯕ ꯄꯤꯊꯛꯄꯗꯒꯤ ꯄ꯭ꯂꯦꯌꯔ ꯏꯁꯇ꯭ꯔꯦꯡꯁꯦ ꯑꯣꯏꯕ ꯌꯥꯝꯕ ꯅꯥꯏꯟꯇꯤ ꯃꯤ ꯕꯣꯜ ꯁꯥꯟꯅꯔꯛꯄ ꯍꯥꯏꯁꯤꯗꯕꯨ ꯀꯅꯥꯒꯨꯝꯕ ꯄ꯭ꯂꯦꯌꯥꯔ ꯑꯃꯕꯧꯇ ꯌꯥꯔꯔꯣꯏꯗ꯭ꯔꯤꯅꯦꯕ ꯍꯥꯏꯗꯤ ꯃꯥꯒꯤ ꯏꯁ꯭ꯇꯔꯃꯤꯅꯥ ꯑꯗꯨ ꯑꯗꯨꯝ ꯗꯔꯀꯥꯔ ꯑꯣꯏꯌꯦꯕ ꯄꯤꯖꯕ ꯄꯤꯛꯄ ꯑꯦꯅꯤ ꯐꯣꯝ ꯍꯥꯏꯗꯤ ꯌꯥꯝ ꯗꯔꯀꯥꯔ ꯊꯥꯎ ꯃꯆꯤꯒꯨꯝꯕ ꯕꯦꯂꯦꯟꯁ ꯗꯥꯏꯠꯇ ꯐꯖ ꯐꯖꯕ ꯄꯤꯖꯗꯅ ꯌꯥꯝ ꯒ꯭ꯔꯥꯁꯔꯨꯠ ꯄꯤꯗ꯭ꯔꯒꯗꯤ ꯑꯩꯅ ꯕꯣꯜ ꯁꯥꯟꯅ ꯑꯩꯅ ꯆꯍꯤ ꯇꯔꯥꯃꯉꯥꯒꯤ ꯃꯇꯨꯡꯗ ꯑꯩꯅ ꯕꯣꯜ ꯁꯥꯟꯅꯒꯦꯅ ꯑꯩꯅ ꯑꯥꯎꯕ ꯄ꯭ꯂꯦꯌꯥꯔ ꯑꯃ ꯑꯣꯏꯅ ꯊꯣꯛꯂꯛ ꯇꯥꯔꯁꯨ ꯑꯩꯒꯤ ꯏꯁꯇꯦꯃꯤꯅꯥꯗꯨꯗꯤ ꯑꯐꯕ ꯏꯁꯇꯦꯃꯤꯅꯥꯗꯤ ꯀꯩꯁꯨ ꯑꯣꯏꯗꯕ
ꯆꯥꯛ ꯊꯤꯔꯕ‌ꯣ ꯎꯝ ꯆꯔꯖ‌ꯦ ꯍꯥꯏꯔꯥ ꯃꯥꯅꯦ ꯑꯗꯩꯗꯤ ꯑꯩꯈꯣꯏꯒꯤ ꯀꯣꯆꯁꯤꯡꯖꯤꯅ ꯑꯐꯕ ꯑ ꯏꯀ꯭ꯋꯤꯞꯃꯦꯟꯖꯤꯡ ꯊꯥꯗꯗꯅ ꯑꯗꯩꯗꯤ ꯑ ꯐꯤꯜꯒꯤ ꯀꯟꯗꯤꯁꯟꯖꯤꯡꯖ‌ꯦ ꯁꯦꯝꯕꯤꯗꯅ ꯑꯅꯧꯕ ꯃꯥ ꯃꯥꯒꯤ ꯂꯩꯕꯥꯛꯁꯤꯡ ꯏꯁꯇꯦꯠ ꯍꯥꯏꯇꯥꯔꯦ ꯏꯟꯗꯤꯌꯥ ꯃꯅꯨꯡꯒꯤ ꯑꯣꯏꯅ ꯂꯩꯔꯤꯕ ꯏꯁꯇꯦꯠꯁꯤꯡꯖꯤꯗ ꯁꯥꯟꯅꯕꯒꯤ ꯐꯨꯠꯕꯣꯜꯒꯤ ꯏꯀ꯭ꯋꯤꯞꯃꯦꯟꯖ‌ꯦ ꯊꯥꯗꯕꯤꯕ ꯐꯤꯜ ꯐꯖꯅ ꯁꯦꯝꯕꯤꯕ ꯑꯗꯨꯒ ꯁꯥꯟꯅꯔꯣꯏꯖꯤꯡꯒꯤ ꯑꯣꯏꯕ ꯑ ꯀꯔꯤ ꯍꯥꯏꯇꯥꯔꯦ ꯈꯨꯗꯣꯡꯆꯥꯥꯕ ꯏꯁꯀꯣꯂꯔꯁꯤꯞꯀꯨꯝꯕꯒ ꯍꯧꯗꯣꯛꯄꯤꯗꯅ ꯄꯤꯗꯅ ꯈꯣꯠꯇꯅ ꯇꯧꯔꯒ ꯁꯦꯝꯒꯠꯂꯗꯤ ꯏꯁꯀꯣꯠ ꯀꯣꯁ ꯀꯥꯔꯁ ꯐꯣꯔꯦꯟꯅꯔ ꯈꯇꯪ ꯑꯦꯛꯁꯄꯤꯔꯤꯌꯦꯟꯁ ꯂꯩꯕꯒ ꯅꯦꯛꯇꯅ ꯇꯧꯔꯒ ꯁꯦꯝꯕꯤꯔꯗꯤ ꯀꯩꯗꯧꯕꯒꯤ ꯋꯥꯔꯜ ꯀꯞ ꯀꯥꯎꯕ ꯉꯝꯃꯣꯏꯗꯣꯏꯅꯣ
ꯌꯧꯗꯣꯏꯅꯦ ꯑꯃꯕꯛ ꯋꯥꯔꯜ ꯀ꯭ꯂ꯭ꯔꯣꯁ ꯌꯧꯗꯣꯏꯅꯤ ꯏꯟꯗꯤꯌꯥꯁꯤ ꯏꯟꯗꯤꯌꯥ ꯏꯟꯗꯤꯌꯥ ꯏꯟꯊꯨꯕ ꯉꯝꯗꯧꯕ ꯂꯩꯕꯥꯛ ꯂꯩꯇ꯭ꯔꯤ ꯏꯌꯥꯝꯕ ꯏꯟꯗꯤꯌꯥ ꯍꯥꯏꯕꯗ ꯌꯥꯝꯅ ꯍ‌ꯣꯠꯅꯕꯕꯨ ꯀꯟꯅꯂꯕ ꯇꯧꯒꯦꯕꯨ ꯈꯟꯈ꯭ꯔꯗꯤ ꯇꯧꯒꯦꯗ ꯉꯝꯕ ꯂꯩꯕꯥꯛ ꯑꯃ ꯑꯣꯏꯅꯗꯤ ꯎꯌ‌ꯦꯕ ꯃꯟꯇ꯭ꯔꯤ ꯑꯃ ꯑꯃ
ꯑꯗꯨꯒ ꯑꯩꯈꯣꯏꯒꯤ ꯎꯝ ꯃꯅꯤꯄꯨꯔꯒꯤ ꯁꯥꯟꯅꯔꯣꯏꯖꯤꯡꯖꯨ ꯏꯟꯗꯤꯌꯥꯒꯤ ꯀꯩꯅꯣꯗ ꯌꯦꯡꯉꯀꯥꯟꯗ ꯌꯥꯝꯅ ꯄꯥꯔꯇꯤꯁꯤꯄꯦꯁꯟ ꯇꯧꯕ ꯏꯁꯇꯦꯠ ꯑꯃ ꯑꯣꯏꯔꯤꯕꯅꯤ ꯑꯩꯈꯣꯏ ꯃꯅꯤꯄꯨꯔꯁꯦ ꯏꯟꯗꯤꯌꯥꯁꯤ ꯎ ꯁꯥꯟꯅꯔꯣꯏꯁꯤ ꯏꯟꯗꯤꯌꯥꯅ ꯉꯁꯤꯕꯥꯎꯗ ꯃ ꯂꯩꯕꯥꯛ ꯑꯇꯣꯞꯄꯅ ꯁꯛꯈꯪꯕꯤꯔꯤꯁꯦ ꯑꯩꯈꯣꯏ ꯃꯅꯤꯄꯨꯔꯒꯤ ꯀꯟꯇ꯭ꯔꯤꯕ꯭ꯌꯨꯁꯟ ꯌꯥꯝ ꯆꯥꯎꯋꯦ ꯍꯥꯏꯇꯥꯔꯦ ꯁꯥꯟꯅꯔꯣꯏꯖꯤꯡꯒꯤ ꯎꯝ ꯎꯝ
ꯃꯉꯥ ꯌꯥꯎꯔꯕ ꯇꯔꯨꯛ ꯌꯥꯎꯕ ꯌꯥꯎꯕꯁꯤ ꯌꯥꯝꯕ ꯃꯦꯗꯜ ꯑꯃ ꯑꯅꯤ ꯏꯟꯗꯤꯌꯥꯒꯤ ꯑꯣꯏꯅ ꯃꯦꯗꯜ ꯗꯦꯜꯂꯤꯗ ꯃꯉꯥ ꯂꯧꯕ ꯇꯔꯨꯛ ꯂꯧꯕ ꯂꯧꯕꯗꯩ ꯃꯅꯤꯄꯨꯔ ꯃꯆꯥꯒꯤ ꯄꯥꯔꯇꯤꯁꯤꯄꯦꯁꯟ ꯄꯤꯛꯈ꯭ꯔꯕ ꯏꯁꯇꯦꯠꯁꯤꯒꯤ ꯑꯅꯤ ꯑꯍꯨꯝꯗꯤ ꯑꯗꯨꯝ ꯌꯥꯎꯔꯤꯅꯤ ꯑꯗꯨꯅ ꯄꯋꯥꯔ ꯍꯥꯎꯁ ꯁꯣꯞ ꯏꯁꯄꯣꯔꯠ ꯍꯥꯏꯗꯅ ꯃꯅꯤꯄꯨꯔꯁꯤ ꯁꯛꯈꯪꯗꯅ ꯏꯁꯣꯔ ꯇꯤ ꯁꯥꯟꯅꯕ ꯒꯃꯦꯟꯒꯤ ꯏꯁꯀꯤꯝꯁꯨ ꯑꯇꯩꯗꯤ ꯂꯧꯧꯔꯦ ꯑꯗꯨꯕꯨ ꯍꯧꯖꯤꯛꯄꯛꯀꯤ ꯑꯣꯏꯅꯗꯤ ꯃꯥꯏ ꯄꯥꯛꯄꯗꯤ ꯉꯝꯗ꯭ꯔꯤꯕ ꯃꯥꯜꯂꯦ ꯏꯌꯥꯝꯕ
ꯃꯥꯅꯦ ꯑꯗ‌ꯣ ꯈꯪꯗ‌ꯦ ꯀꯔꯤ ꯈꯜꯂꯤ ꯎꯝ ꯑꯗꯨꯗꯤ ꯍꯧꯖꯤꯛ ꯃꯅꯤꯄꯨꯔꯗꯒꯤ ꯒꯣꯜ ꯃꯦꯗꯜ ꯐꯪꯕ ꯑꯗꯨꯒ ꯑꯩꯈꯣꯏꯒꯤ ꯑ ꯑꯦꯋꯥꯔꯗꯤ ꯃꯌꯥꯝ ꯑꯃꯖꯨ ꯂꯩꯔꯤꯗꯅ ꯑꯩꯈꯣꯏ ꯃꯅꯤꯄꯨꯔꯗ ꯐꯪꯉꯛꯈꯤꯕ ꯑꯗꯣ ꯒꯕꯔꯃꯦꯟꯅꯕꯨꯗꯤ ꯇꯝꯕ ꯀꯩꯅꯣꯕꯨꯗꯤ ꯍꯧꯖꯤꯛ ꯑ ꯊꯕꯛ ꯄꯤꯗꯅ ꯑꯗꯨꯒ ꯃꯣꯏꯒꯤ ꯑ ꯄꯩꯁꯥ ꯅꯨꯡꯁꯥ ꯈꯔ ꯄꯤꯗꯅ ꯈꯣꯠꯇꯅ ꯑꯗꯨꯗꯤ ꯑ ꯆꯥꯎꯈꯠꯅꯕ ꯇꯧꯔꯤ ꯑꯗꯣ ꯑꯩꯈꯣꯏꯅ ꯍꯥꯏꯅꯤꯡꯉꯤꯁꯤꯅ ꯑꯗꯨꯒꯨꯝꯕꯁꯨ ꯄꯤꯕꯤꯕ ꯊꯛ ꯄꯨꯨꯛꯅꯤꯡ ꯊꯧꯒꯠꯄꯗꯣ ꯈ꯭ꯋꯥꯏꯗꯒꯤ ꯕꯦꯁꯅꯤ ꯑꯗꯨꯒ ꯃꯈꯥ ꯇꯥꯕꯁꯤꯡ ꯍꯧꯔꯛꯏꯖꯤꯡꯖꯤꯒꯤ ꯃꯣꯏꯒꯤ ꯁꯥꯟꯅꯔꯣꯏꯖꯤꯡꯖ‌ꯦ ꯀꯌꯥꯝ ꯃꯒꯨꯟ ꯂꯩꯕ ꯀꯌꯥꯝ ꯄꯨꯊꯣꯛꯅꯕ ꯍꯣꯠꯅꯍꯟꯁꯤꯒꯦ ꯍꯥꯏꯕꯒꯤ ꯃꯤꯠꯌꯦꯡ ꯑꯃ ꯊꯝꯃꯀꯥꯟꯗ ꯈꯣꯏꯒꯤ ꯐꯖꯅ ꯁꯦꯝꯒꯠꯄꯤꯕ ꯍꯥꯏ ꯇꯥꯔꯦꯀꯣ ꯑꯗꯨꯝꯕꯨ ꯆꯪꯉꯦ ꯍꯥꯏꯇꯥꯔꯦ
ꯌꯥꯝ ꯆꯨꯝꯃ‌ꯦ ꯀꯨꯋꯥꯂꯤꯇꯤ ꯍꯥꯏꯕ ꯄꯣꯠꯁꯤꯗꯤ ꯑ ꯍꯣꯠꯅꯕ ꯈꯛꯅꯁꯨ ꯌꯥꯗꯦ ꯃꯇꯝ ꯑꯃꯗ ꯈꯣꯏꯒꯤ ꯏꯚꯁ ꯗꯔ ꯀꯥꯔꯗꯤ ꯑꯣꯏꯌ‌ꯦꯕ ꯋꯤꯗꯥꯎꯠ ꯁꯦꯡꯅ ꯂꯥꯏꯔꯤꯛ ꯇꯝꯇꯟꯒꯗꯕ ꯃꯤꯗꯤ ꯂꯥꯏꯔꯤꯛ ꯇꯝꯍꯟꯈ꯭ꯔꯦ ꯁꯥꯟꯅꯒꯗꯕ ꯃꯤꯗꯤ ꯊꯣꯛꯄꯒ ꯒ꯭ꯔꯥꯁ ꯔꯨꯠꯇꯒꯤ ꯑꯗꯨꯝ ꯁꯥꯟꯅꯕ ꯍꯧꯈ꯭ꯔꯕꯅꯦꯕ ꯑꯗꯨꯅ ꯃꯤꯒꯤꯝ ꯑꯣꯂꯦ ꯂꯧꯔꯤꯕ ꯃꯦꯗꯜ ꯃꯌꯥꯝꯗꯣ ꯑꯩꯈꯣꯏꯅ ꯀꯥꯜꯂꯛꯎꯕꯁꯨ ꯌꯥꯗꯕ ꯑꯩꯈꯣꯏꯒꯤ ꯏꯟꯐ꯭ꯔꯥꯁ ꯏꯁꯇ꯭ꯔꯛꯆꯔ ꯃꯌꯥꯝ ꯄꯤꯖꯅꯦꯕ ꯑꯩꯈꯣꯏꯒꯤ ꯃꯦꯗꯜ ꯇꯥꯕ ꯉꯝꯗ ꯁꯦꯡꯅ ꯍꯥꯏꯔꯒꯗꯤ
ꯎꯝ
ꯍꯦꯟꯅ ꯂꯧꯟ ꯍꯦꯟꯅ ꯆꯥꯎꯈꯠꯍꯟꯒꯦ ꯍꯥꯏ ꯇꯥꯔꯒꯗꯤ ꯏꯟꯐ꯭ꯔꯥ ꯏꯁꯇ꯭ꯔꯛꯆꯔ ꯃꯌꯥꯝꯅ ꯁꯤꯨꯝ ꯑꯃ ꯗꯔꯀꯥꯔ ꯑꯣꯏ
ꯎꯝ ꯃꯥꯅꯦ ꯌꯥꯝ ꯆꯨꯝꯈ꯭ꯔꯕ ꯋꯥꯐꯝꯅꯤꯗ ꯈꯪꯗꯦ ꯑꯩꯈꯣꯏ ꯑ ꯀꯣꯏꯁꯨ ꯁꯥꯟꯅꯔꯛꯑꯦ ꯑꯗꯨꯕꯨ ꯑꯩꯈꯣꯏꯒꯤ ꯃꯇꯝꯗꯗꯤ ꯑꯗꯨꯒꯨꯝꯕꯒꯤ ꯁꯦꯝꯕꯤꯕ ꯈꯣꯠꯄꯤꯕꯗꯨ ꯂꯩꯔꯛꯇꯕꯅꯤꯅ ꯑꯩꯈꯣꯏꯁꯨ ꯁꯥꯟꯅꯕꯗꯒꯤ ꯌꯥꯝ ꯊꯥꯞꯅ ꯂꯩꯔ ꯂꯩꯔꯦ ꯍꯧꯖꯤꯛꯄꯨꯗꯤ ꯄꯥꯝꯖꯔꯛꯑꯦ ꯍꯥꯏꯇꯥꯔꯦ ꯁꯥꯟꯅꯕꯁꯤꯁꯨ ꯑꯗꯨꯕꯨ ꯁꯦꯝꯕꯤꯅꯕ ꯃꯇꯝꯗꯨꯗ ꯂꯩꯇꯦ ꯊꯣꯛꯇꯦ ꯃꯇꯝꯗꯨꯒꯤ ꯑꯣꯏꯅꯗꯤ